ꯍꯕ꯭ꯔꯣ ꯑꯁ ꯍꯣꯏ ꯉꯁꯥꯏꯅ ꯑꯗꯨꯃꯥꯏꯅ ꯅꯨꯡꯉꯥꯏꯅ ꯇꯧꯕ ꯌꯥꯒꯗ꯭ꯔꯣ ꯁꯦꯔꯥꯟ ꯇꯔꯥꯟ ꯇꯧ ꯂꯩꯔꯦ
ꯂꯣꯏꯔꯦ ꯅꯪꯒꯤꯅꯦ ꯂꯣꯔꯣꯛꯇꯣ ꯀꯩꯅ ꯍꯥꯏꯕ
ꯉꯁꯥꯏꯅ ꯑꯗꯨꯃꯥꯏꯅ ꯅꯨꯡꯉꯥꯏꯅ ꯇꯧꯕ ꯌꯥꯕꯅꯦꯕ ꯅꯝꯕ꯭ꯔꯗꯨꯣ ꯑꯣꯟꯅ ꯇꯩꯅꯅ ꯇꯧꯕꯩꯅꯦ
ꯅꯪꯒꯤ ꯅꯦꯠꯋꯥꯛꯇꯣ ꯌꯥꯗꯦ ꯌꯥꯔꯦ ꯌꯥꯔꯦ ꯌꯥꯔꯦ ꯌꯥꯔꯦ ꯅꯨꯡꯉꯥꯏꯔꯦ ꯅꯨꯡꯉꯥꯏꯔꯦ ꯈꯪ ꯑ ꯑꯗꯨꯝ ꯌꯥꯏꯗꯅ
ꯉꯁꯥꯏ ꯅꯅꯦ
ꯑꯣꯥꯏ
ꯉꯥꯏꯅ ꯇꯧꯒꯗꯕꯗꯣ ꯅꯝꯕ꯭ꯔꯗꯣ ꯑꯣꯜꯂ ꯇꯅ ꯇꯧꯈ꯭ꯔꯦ ꯇꯧꯕꯒꯤꯅꯦꯕ
ꯑꯗꯨꯅꯦ ꯅꯪꯅꯦ ꯑꯩꯉꯣꯟꯗꯁꯨ ꯍꯥꯏꯗꯦ ꯅꯪ ꯊꯣꯛꯄ ꯑꯗꯨꯝ ꯇꯧꯔꯒ ꯂꯩ
ꯑꯩ ꯆꯨꯨꯝ ꯃꯝꯒꯗꯔꯥ ꯅꯥ
ꯑꯗꯨꯅꯦ ꯀꯔꯤꯅꯣ ꯋꯥꯔꯤꯗꯣ ꯑꯗꯨꯒꯅꯦ ꯆꯥꯛ ꯆꯥꯕ ꯃꯇꯝꯗꯁꯨꯅꯦ ꯅꯪꯅ ꯊꯕꯛ ꯋꯥ ꯅꯨꯡꯊꯤꯜ ꯍꯥꯏꯁꯤꯔꯥ ꯅꯨꯡꯊꯤꯜꯒꯤ ꯆꯥꯛꯇꯣ ꯅꯪꯅ ꯊꯕꯛ ꯋꯥꯅ ꯌꯦꯟꯒꯨꯝꯕ ꯉꯥꯅꯨꯒꯨꯝꯕ ꯁꯦꯟꯅꯕꯗꯣ ꯋꯥꯔꯅꯤꯗꯅ ꯑꯗꯨ ꯃꯇꯝꯗ ꯑꯩꯅ ꯆꯥꯛ ꯊꯣꯡꯗꯣꯛꯑꯅꯤ ꯊꯣꯡꯗꯣꯛꯄ ꯂꯣꯏꯔꯒ ꯄꯨꯈ꯭ꯔꯤꯗ ꯂꯩꯕ ꯑꯉ ꯑꯗꯣ
ꯍꯣꯏ
ꯑꯗꯣ ꯂꯧꯔꯒ ꯐꯖꯅ ꯇꯥꯎꯔꯅꯤ ꯊꯣꯡꯁꯨ ꯊꯣꯡꯉꯅꯤ ꯑꯗꯨꯒ ꯏꯔꯨꯕ ꯆꯠꯂꯣ ꯆꯥꯛ ꯆꯥꯔꯁꯦ ꯍꯥꯏꯔꯒꯅꯦ ꯑꯩꯁꯦ
ꯎ ꯌꯥꯝꯅꯨꯡ ꯑꯗꯨꯗꯤ ꯑꯁ ꯑꯗꯨꯒꯤ ꯃꯇꯝꯗꯣ ꯌꯥꯝ ꯊꯨꯅ ꯂꯥꯡꯅꯤꯡꯈ꯭ꯔꯦꯗ
ꯑꯗꯨꯅꯦꯕ
ꯄꯩꯁꯥꯒꯤ ꯃꯊꯧ ꯂꯣꯏꯅ ꯇꯥꯕꯅꯤꯅꯀꯣ ꯄꯩꯁꯥ ꯍꯥꯟꯅ ꯇꯣꯡꯁꯤꯜꯂꯒꯀꯣ ꯇꯧꯕꯅ ꯐꯔꯦ ꯍꯥ
ꯎꯝ ꯎꯝ ꯅꯪ ꯃꯔꯨꯞꯇꯨꯗꯤ ꯌꯥꯎꯔꯕꯣ
ꯍꯧꯗ꯭ꯔꯤꯌꯦ
ꯑꯣ ꯑꯣ
ꯍꯟꯗꯛꯅ ꯍꯧꯒꯗꯕꯅꯦ ꯃꯔꯨꯞꯇꯣ ꯍꯧꯕꯗꯣ ꯌꯥꯎ ꯌꯥꯎꯔꯁꯤꯔꯥ ꯈꯟꯕꯅꯤꯅ ꯍꯥꯏꯗꯤ ꯃꯊꯪ ꯍꯟꯗꯛ ꯑꯣꯛꯇꯣꯕꯔ ꯑꯣꯛꯇꯣꯕꯔꯗ ꯂꯤꯁꯤꯡ ꯅꯤꯄꯜꯒꯤ ꯃꯔꯨꯛꯇꯇꯤ ꯂꯣꯏꯔꯅꯦꯕ
ꯑꯥ
ꯑꯗꯨꯒ ꯂꯤꯁꯤꯡ ꯑꯅꯤꯒꯤꯗꯤ ꯀꯨꯏꯅ ꯆꯠꯈ꯭ꯔꯅꯦꯕꯀꯣ ꯑ ꯑꯗꯨꯗꯣ ꯂꯤꯁꯤꯡ ꯑꯗꯨ ꯌꯥꯎꯏꯤ ꯍꯥꯏꯁꯦ ꯑꯃꯨꯞꯃ
ꯑꯥ ꯌꯥꯏꯦ
ꯇꯧꯒꯗꯕ ꯈꯔ ꯈꯔ ꯌꯥꯝ ꯐꯪꯒꯗꯕ ꯃꯔꯨꯞ ꯌꯥꯎꯕꯅ ꯐꯔꯦꯕ
ꯎꯝ
ꯑꯩꯗꯤ ꯒꯥꯔꯤ ꯑꯃꯁꯨ ꯂꯧꯅꯤꯡꯉꯤꯅꯦ ꯈꯪꯗꯦ ꯏꯀꯣ ꯚꯦꯟꯒꯨꯝꯕ ꯂꯧꯁꯤꯗ ꯐꯖꯅ ꯈꯟꯕꯅꯦ ꯑꯅꯦ
ꯈꯪꯗꯦ ꯍꯣꯏ ꯇꯥꯏꯌꯦ ꯇꯥꯏꯌꯦ ꯅꯪꯗꯤ ꯀꯩꯅꯣ ꯍꯌꯦꯡꯋꯥꯏ ꯑꯩ ꯂꯨꯅ ꯇꯧꯕꯤꯗꯣꯏꯔꯣ
ꯍꯧꯗꯗꯤ ꯀꯥꯏꯩꯅꯅꯦ
ꯎ
ꯑ ꯌꯟꯅ ꯇꯧꯗꯅꯤ ꯀꯅ ꯑꯗꯨꯅ ꯇꯧꯗ꯭ꯔꯗꯤ ꯅꯪ ꯅꯪ ꯊꯋꯥꯏ ꯅꯨꯡꯉꯥꯏꯔꯦ ꯀꯩꯅꯣ
ꯑꯥ ꯑꯩꯗꯤꯀꯣ ꯀꯩꯅꯣꯅꯦꯕ ꯑꯁꯨꯝ ꯀꯩꯅꯣ ꯇꯣꯂꯣꯞ ꯆꯥꯏ ꯍꯥꯏꯔꯒ ꯑꯗꯨꯝ ꯃꯄꯥꯟꯗ ꯂꯩꯕ ꯅꯠꯇ꯭ꯔꯒ ꯌꯨꯝꯗ ꯑꯗꯨꯝ ꯂꯩꯇꯕꯗꯣ ꯑꯗꯨꯝ ꯑꯩꯗꯤ ꯑꯗꯨꯃꯥꯏꯅ ꯇꯧꯅꯤꯡꯗꯦ ꯌꯨꯝꯗ ꯑꯗꯨꯝ ꯂꯩꯃꯤꯟꯅꯔꯒ ꯊꯕꯛ ꯁꯨꯃꯤꯟꯅꯔꯒ ꯑꯗꯨꯝ ꯇꯧꯕꯗꯣ ꯑꯩꯗꯤ ꯄꯥꯝꯃꯦꯕ
ꯑꯣ ꯑꯗꯨ ꯐꯩꯌꯦ ꯑꯩꯗꯤ ꯃꯇꯝ ꯑꯃꯗꯀꯣ ꯃꯃꯥꯡ ꯍꯗ ꯀꯁꯦ ꯁꯤꯐꯥꯏꯁꯦ ꯌꯥꯝ ꯀꯟꯅ ꯑꯣꯏꯅꯤꯡ ꯑꯣꯏꯅꯤꯡꯕꯅꯦꯕ ꯏꯐꯥꯏ ꯑꯣꯏꯔꯣ ꯃꯄꯥꯟꯗ ꯑꯗꯨꯝ ꯆꯠꯂꯒ ꯀꯣꯏꯕꯒꯨꯝꯕ ꯆꯠꯄ ꯈꯣꯠꯄꯀꯣ ꯎ ꯆꯠ ꯑꯗꯨꯝ ꯑꯗꯨꯒꯤ ꯑꯗꯨ ꯐꯖꯅ ꯈꯟ ꯂꯩꯕꯅꯦꯕ ꯑꯗꯣ ꯈꯪꯗꯦ ꯇꯥꯡꯕ ꯇꯥꯡ ꯑꯃꯨꯛ ꯃꯨꯟꯅ ꯈꯟꯊꯔꯀꯥꯟꯗꯅ ꯑꯃꯨꯛ ꯑꯣꯏꯅꯤꯡꯗꯕ ꯍꯥꯏꯇꯥꯔꯦ ꯍꯥꯏꯗꯤ ꯑꯩꯈꯣꯏ ꯇꯨꯁꯤꯡꯁꯤꯡꯒ ꯂꯩꯃꯤꯟꯅꯗꯕꯗꯣ
ꯑꯗꯨꯅꯦ ꯑ ꯎꯝ
ꯁꯤꯐꯥꯏ ꯁꯤꯐꯥꯏꯒꯤ ꯄꯨꯟꯁꯤꯁꯨ ꯀꯩꯅꯣꯅꯤ ꯑꯋꯥ ꯅꯨꯡꯉꯥꯏꯅꯤꯗ
ꯑꯣ ꯑꯣꯏꯔꯁꯨꯣ ꯑꯗꯨꯝ ꯌꯨꯝꯗ ꯂꯩꯕꯅ ꯑꯗꯨꯝ ꯀꯔꯕꯥꯔ ꯇꯧꯕꯅ ꯐꯩꯗꯅ
ꯑꯗꯨ ꯑꯗꯨꯣꯗꯤ ꯆꯨꯝꯕ
ꯘꯔꯤ ꯑꯃ ꯂꯧꯔꯣ ꯘꯔꯤ ꯑꯃ ꯂꯧꯔꯒ ꯎꯝ ꯌꯨꯝꯗꯒꯤ ꯊꯣꯛꯂꯛꯄ ꯀꯔꯤ ꯍꯥꯏꯁꯤꯔ ꯑꯗꯨꯝ ꯏꯪꯈꯣꯜꯒꯨꯝꯕ ꯅꯠꯇ꯭ꯔꯒꯟ ꯒꯨꯝꯕꯗꯣ ꯑꯗꯨꯝ ꯑꯩꯈꯣꯏꯅ ꯂꯣꯏꯕ ꯍꯤꯡꯒꯣꯜ ꯨꯝꯕꯗꯣ ꯑꯗꯨ ꯄꯨꯔꯒ ꯑꯩꯈꯣꯏ ꯘꯔꯤ ꯗ ꯑꯗꯨꯝ ꯇꯝꯄꯥꯛꯇ ꯂꯥꯛꯄ ꯀꯥꯟꯗ ꯑꯗꯨꯝ ꯄꯨꯔꯒ ꯌꯣꯟꯕ ꯌꯥꯏꯗꯅ
ꯍꯣꯏ ꯑꯗꯨꯁꯨ ꯌꯥꯏ ꯂꯣꯏ ꯌꯥꯔꯦ ꯑꯩꯈꯣꯏꯒꯤ ꯏꯀꯣ ꯚꯦꯟꯒꯨꯝꯕꯀꯣ ꯒꯥꯔꯤ ꯑꯃ
ꯃꯤ ꯃꯤ ꯑꯇꯣꯞꯄ ꯄꯨꯗ꯭ꯔꯁꯨ ꯏꯕꯥꯅꯤ ꯑꯩꯈꯣꯏꯒꯤ ꯈꯛꯇꯗꯤ ꯑꯗꯨꯝ ꯆꯠ ꯆꯠꯄ ꯌꯥꯏꯗꯅꯀꯣ
ꯃꯥꯅꯦ ꯃꯥꯅꯦ ꯆꯠꯄ ꯌꯥꯏ ꯑꯩꯈꯣꯏꯒꯤ ꯀꯩꯒꯨꯝꯕ ꯌꯦꯟꯒꯨꯝꯕ ꯂꯣꯏꯔꯀꯥꯟꯗ ꯌꯦꯟ ꯃꯆꯤꯟꯖꯥꯛꯒꯨꯝꯕ ꯊꯄꯨ ꯁꯤꯡꯗꯣ ꯑꯗꯨꯒꯤ ꯑꯃ ꯂꯣꯏꯅ
ꯑꯗꯨꯅꯦ ꯌꯦꯟ ꯃꯆꯤꯟꯖꯥꯛ ꯂꯩꯇ꯭ꯔꯦ ꯍꯥꯏꯔꯗꯤ ꯂꯧꯕ ꯆꯠꯄ ꯅꯨꯃꯤꯠꯇꯨꯗ ꯑꯗꯨꯝ ꯏꯟꯁꯥꯡ ꯅꯥꯄꯤꯁꯨ ꯈꯔ ꯄꯨꯔꯒꯀꯣ ꯑꯗꯨꯝ ꯌꯣꯟꯕ ꯌꯥꯏꯑꯕ ꯅ
ꯍ ꯃꯥꯅꯤ ꯃꯥꯅꯤ ꯋꯥꯔꯤꯗꯤ ꯅꯅꯨꯡꯗ ꯅꯅꯨꯡꯉꯥꯏꯗꯣ ꯑ
ꯑꯣꯏꯊꯣꯛꯄ ꯑꯣꯏꯊꯣꯛꯇꯕ ꯍꯥꯏꯕꯁꯤꯗꯤ ꯅꯪꯉꯣꯟꯗ ꯂꯩꯔꯦꯅ
ꯅꯪꯉꯣꯟꯗꯗꯤ ꯅꯪꯉꯣꯟꯗꯗꯤ ꯂꯩꯇꯕ
ꯑꯩꯗꯤ ꯅꯪꯒꯤ ꯅꯪꯅ ꯇꯧꯕꯗꯣ ꯃꯇꯦꯡ ꯄꯥꯡꯕ ꯄꯥꯡꯒꯗꯧꯕꯅꯦꯕ ꯅꯪꯅꯧ
ꯑ ꯇ ꯇꯧ ꯑꯣꯏ ꯅ ꯄꯩꯁꯥ ꯇ ꯗꯂꯗꯝ ꯄꯩꯁꯥ ꯇꯨꯡꯁꯤꯟꯒꯦ ꯍꯥꯏꯔꯒꯁꯨ ꯄꯩꯁꯥꯁꯦ ꯍꯦꯛꯇ ꯆꯠꯄꯀꯣ
ꯑꯗꯨꯅꯦ ꯇꯥꯜꯂꯗꯤ ꯑꯗꯨꯝ ꯆꯠꯄ ꯇꯥꯕꯅꯤꯅꯦ ꯂꯥꯛ ꯃꯐꯝ ꯂꯩꯔꯗꯤ ꯆꯠꯐꯝꯁꯨ ꯂꯩꯕꯗ
ꯑꯗꯨꯅꯦ ꯑꯩ ꯍꯟꯗꯛ ꯄꯩꯁꯥ ꯌꯥꯝ ꯆꯠꯈ꯭ꯔꯦꯕ ꯑꯩꯈꯣꯏꯒꯤ ꯀꯩꯅꯣ ꯌꯨꯝ ꯁꯥꯟꯅꯕ ꯀꯩꯅꯣ ꯁꯦꯝꯕꯗꯣ ꯖꯦ ꯁꯤꯕꯤꯅ ꯇꯧꯕꯗꯁꯨ ꯑꯗꯨ ꯁ ꯐꯥꯒꯤ ꯐꯒꯤ ꯀꯨꯟꯊ꯭ꯔꯥ ꯍꯦꯟꯖꯈ꯭ꯔꯦ
ꯑꯣ
ꯑꯗꯣ ꯍꯟꯗꯛꯁꯨ ꯑꯃꯨꯛ ꯀꯨꯟꯊ꯭ꯔꯥ ꯍꯦꯜꯗ ꯑꯃꯨꯛ ꯆꯠꯇꯧꯔ ꯌꯦꯡꯉꯣꯅꯦ ꯃꯔꯨꯞꯄꯨꯗꯤ ꯐꯪꯗꯧ ꯂꯩꯌꯦꯕꯀꯣ ꯐꯪꯕꯁꯨ ꯑꯗꯨꯅ ꯑꯣꯏꯔꯔꯣꯏꯕ
ꯑꯗꯨꯗꯅꯤꯅꯦ
ꯄꯩꯁꯥ ꯇꯨꯡꯁꯤꯟꯕꯁꯦ ꯌꯥꯝ ꯋꯥꯏꯅꯦ
ꯑ
ꯉꯔꯥꯡ ꯉꯔꯥꯡ ꯅꯍꯥꯟ ꯉꯇꯪ ꯑꯣꯏ ꯁꯤꯗꯁꯨ ꯂꯤꯁꯤꯡ ꯑꯍꯨꯝꯃꯨꯛ ꯆꯠꯈ꯭ꯔꯦꯗꯣ
ꯑꯥ
ꯄꯩ ꯆꯠꯐꯝꯒ ꯆꯠꯐꯝ ꯉꯥꯛꯇ ꯑꯩꯈꯣꯏ ꯏꯅꯥꯎꯄꯥꯒꯤꯗꯤ ꯑꯦꯠꯃꯤꯁꯟ ꯇꯧ ꯇ ꯇꯅꯤ ꯑꯕꯁ ꯇꯦꯡꯅꯤ ꯌꯥꯝ
ꯈꯪꯗꯅꯦ ꯅꯣꯏ ꯏꯃꯨꯡꯁꯨ ꯅꯪ ꯈꯛꯇ ꯄꯩꯁꯥ ꯇꯥꯟꯕꯗꯣ ꯑꯗꯨ ꯑꯣꯏꯕꯒꯤꯅꯦꯕ ꯅꯠꯇ꯭ꯔꯣ ꯍ
ꯑꯗꯨꯗꯤ ꯍꯣꯏ ꯏꯅꯥꯎ ꯅꯨꯄꯥ ꯍꯣꯏ ꯃꯤ ꯑꯃ ꯑꯣꯏꯗ꯭ꯔꯔꯗꯤ ꯂꯨ ꯈꯔ ꯈꯔ ꯀꯣꯑꯝꯕꯅꯤ
ꯑꯗꯨꯅꯦ ꯅꯅꯥꯎ ꯅꯨꯄꯥꯗꯣ ꯐꯖꯅ ꯀꯟꯅ ꯍꯣꯠꯅꯔꯣ ꯍꯥꯏꯌꯣ
ꯃꯤ ꯑꯣꯏꯔꯗꯤꯀꯣ ꯑꯩꯁꯨ ꯏꯅꯤꯡ ꯇꯝꯅ ꯄꯥꯟꯕ ꯌꯥꯔꯦꯕ
ꯑꯗꯨꯅꯦ ꯑꯗꯨꯅꯦ
ꯅꯨꯡꯉꯥꯏꯅ ꯄꯥꯟꯕꯥ ꯌꯥꯔꯦ ꯎꯝ ꯄꯨꯣꯏꯁꯤꯁꯦ ꯑꯣꯔꯗ
ꯑꯗꯨꯅꯤ ꯈꯪꯗꯦ ꯃꯥꯅꯤ ꯏꯃꯅꯤ ꯍꯌꯦꯡꯋꯥꯏ ꯅꯨꯡꯉꯥꯏꯔꯒ ꯂꯣꯏꯔꯦ ꯀꯩꯅꯣ ꯍꯧꯖꯤꯛ ꯋꯥꯔꯁꯤ
ꯃꯥ ꯑꯋꯥ ꯅꯨꯡꯉꯥꯏ ꯍꯥꯏꯕꯨ ꯄꯨꯟꯁꯤ ꯀꯥꯎꯕꯅꯤꯗ ꯅ꯭ꯔꯣ
ꯑ ꯃꯥꯅꯦ
ꯋꯥꯅꯅꯨꯡꯉꯥꯏ
ꯍꯧꯖꯤꯛ ꯋꯥꯔꯁꯨ ꯍꯌꯦꯡ ꯋꯥꯏ ꯅꯨꯡꯉꯥꯏꯅꯤꯗ
ꯑꯩꯗꯤ ꯁꯨꯃꯥꯏꯅ ꯈꯂꯦ ꯑꯩꯈꯣꯏ ꯏꯃꯨꯡ ꯃꯅꯨꯡꯒꯤ ꯍꯥꯏꯗꯤ ꯑꯩꯈꯣꯏ ꯐꯖꯅ ꯁꯦꯝꯃꯒ ꯀꯣ ꯍꯌꯦꯡꯉ ꯑꯩꯈꯣꯏ ꯏꯃꯥꯕꯥꯒꯤ ꯕꯣꯔ ꯍꯥꯏꯇꯥꯔꯦꯀꯣ
ꯑꯗꯨꯅꯦ ꯑꯗꯨꯅꯦ ꯅꯪꯗꯤ ꯑꯗꯨꯝ ꯐꯪꯉꯅꯤ ꯅꯪꯗꯤ ꯍꯥꯏꯔꯗꯤ ꯅꯅꯥꯎ ꯅꯨꯄꯥꯁꯤꯡꯁꯨ ꯅꯨꯡꯁꯤꯌꯦ ꯃꯣꯏꯒꯤ ꯈꯜꯂꯒ ꯅꯪꯅ ꯍꯦꯛ ꯑꯗꯨꯝ ꯇꯧꯔꯤꯗꯨꯗꯤ
ꯍꯣꯏ ꯇꯧꯒꯦ ꯇꯧꯋꯦ
ꯑꯣ
ꯑꯇꯩ ꯇꯧꯗꯦ ꯍꯥꯏꯅꯤꯡꯉꯥꯏꯗꯤ ꯂꯩꯇꯕꯅꯤ ꯃꯣꯏꯒꯤꯕꯣ ꯑꯩꯈꯣꯏ ꯏꯅꯥꯎꯅꯨꯄꯥ ꯍꯦꯛ ꯏꯁꯥꯒꯤꯗꯣ ꯑꯗꯣ ꯍ ꯂ ꯍ ꯃꯣꯏ ꯀ ꯇ꯭ꯔꯤꯛ ꯄꯥꯁ ꯇꯧꯕꯗꯒꯤꯅꯦ ꯃꯣꯏ ꯂꯥꯛꯄꯗꯒꯤ ꯑꯗꯨꯒꯤ ꯃꯈꯥꯥ ꯃꯈꯥ ꯃꯈꯥ ꯍꯧꯖꯤꯛ ꯈ꯭ꯋꯥꯏꯗꯒꯤꯇꯣꯜꯂꯛꯄ ꯑꯃꯨꯛ ꯇꯧꯗꯧꯔꯤꯁꯦ
ꯑꯗꯨꯅꯦ ꯅꯪꯗꯤ ꯕꯣꯔ ꯃꯌꯥꯝ ꯐꯪꯉꯅꯦꯕ
ꯕꯣꯔ ꯐꯪꯉꯗꯤ ꯑꯗꯨꯒꯤ ꯕꯣꯔ ꯐꯪꯉꯗꯤ ꯍꯧꯖꯤꯛ ꯋꯥꯔꯁꯨꯀꯣ ꯍꯌꯦꯡ ꯋꯥ ꯁꯝ ꯅꯨꯡꯉꯥꯏꯔꯛꯀꯗ꯭ꯔꯅ ꯃꯣꯏꯒꯤ ꯕꯣꯜꯗ ꯅꯨꯡꯉꯥꯏꯔꯛꯀꯗ꯭ꯔꯅ ꯍꯥꯏꯗꯤ
ꯅꯨꯡꯉꯥꯏꯔꯛꯀꯅꯤ ꯃꯣꯏꯅ ꯀꯩꯅꯣ ꯅꯪꯕꯨ ꯑꯗꯨꯝ ꯅꯨꯡꯁꯤꯔꯤꯗꯨꯗꯤ ꯅꯠꯇ꯭ꯔꯣ
ꯅꯨꯡꯁꯤꯑꯦꯅꯨꯡ ꯁꯤꯑꯦ ꯁꯤꯗ ꯌꯥꯅꯤ ꯂꯩꯒꯦ ꯑꯗꯨ ꯂꯁꯤꯗ
ꯃꯣꯏꯁꯨ ꯅꯪ ꯌꯥꯝ ꯅꯨꯡꯁꯤꯅꯦꯕ ꯅꯣꯏ ꯀꯩꯅꯣꯅꯦ ꯅꯌꯥꯝꯕ ꯑꯍꯟ ꯍꯥꯟꯗꯒꯤ ꯍꯦꯟꯅ ꯅꯪꯕꯨ ꯅꯨꯡꯁꯤꯔꯝꯒꯅꯤ ꯅꯅꯥꯎ ꯅꯨꯄꯥ
ꯀꯏ ꯑꯌꯥꯝꯕ ꯑꯍꯥꯟꯕꯁꯦ ꯀꯩꯅꯣ ꯇꯧꯋꯦꯕ ꯃꯥꯗꯤ ꯍꯣꯏ ꯍꯣꯏ ꯍꯥꯏꯇꯥꯔꯦꯗ ꯃꯣꯏꯗꯤ ꯇꯣꯉꯥꯟꯅ ꯌꯨꯝ ꯄꯥꯟꯈ꯭ꯔꯕꯅꯤꯅ ꯀꯣ ꯂꯣꯡꯕꯤ ꯅꯨꯡꯗꯤ ꯅꯨꯡꯁꯤ ꯅꯨꯡꯁꯤꯔꯝꯃꯅꯦꯕ ꯂꯩꯗꯅꯀꯣ ꯑꯩꯅ ꯁꯨꯝ ꯇꯧꯕꯤꯕꯅꯤꯅ ꯑꯩꯈꯣꯏ ꯏꯅꯥꯎ ꯅꯨꯄꯥꯍꯩ ꯏꯈꯥ ꯏꯈꯥ ꯑꯗꯨꯝ ꯒ꯭ꯌꯥꯟ ꯇ
ꯑꯗꯨꯅꯦ ꯑꯗꯨꯅꯦ ꯑ ꯃꯣꯏ ꯑ ꯀꯩꯅꯣꯅꯦ ꯃꯣꯏꯅ ꯑꯗꯨꯝ ꯃꯣꯏꯒꯤ ꯀꯩꯅꯣ ꯑꯋꯥꯠ ꯑꯋꯥ ꯑꯋꯥꯠ ꯑꯄꯥ ꯑꯗꯨꯝ ꯅꯪꯅ ꯌꯦꯡꯁꯤꯟꯕꯤꯔꯒ ꯍꯌꯦꯡꯋꯥꯏ ꯃꯥ ꯅꯨꯄꯤ ꯅꯨ ꯄꯤ ꯂꯧꯔꯀꯥꯟꯗ ꯑꯃꯨꯛ ꯕꯦꯔꯥ ꯇꯥꯔꯗꯤ ꯂꯣꯏꯔꯦꯗꯅ
ꯍꯣꯏ ꯚꯥꯏꯅꯁꯨ ꯍꯥꯏ ꯍꯣꯏ ꯚꯥꯏꯅꯁꯨ ꯍꯥꯏꯔꯅꯦ ꯑꯩ ꯀꯩꯅꯣ ꯏꯟꯅꯥꯎ ꯅꯨꯄꯥꯜꯗꯣ ꯑ ꯃꯉꯣꯟꯗ ꯗꯥꯏꯔꯦꯛ ꯍꯥꯏꯕꯅꯦꯕ ꯀꯩꯅꯣ ꯑꯌꯥꯝꯕꯁꯦ ꯐꯖꯅ ꯍꯧꯖꯤꯛ ꯀꯩꯅꯣ ꯇꯧꯔꯒ ꯍꯌꯦꯡꯋꯥꯏ ꯅꯨꯄꯤ ꯊꯤꯔꯒ ꯑꯁ ꯅꯪ ꯂꯣꯏ ꯈꯪꯕꯤ ꯁꯤꯗꯗꯤ ꯑꯗꯨꯝ ꯇꯨꯃꯤꯟ ꯇꯣꯛꯑꯗꯕꯅꯤꯀꯣ ꯈꯪꯒꯗꯕꯅꯤꯀꯣ ꯈꯣꯒꯗꯕꯅꯤꯗꯣ ꯑꯗꯨꯝ ꯍꯥꯏ ꯅꯦꯕ ꯏꯕꯥꯥꯏꯗꯨꯁꯨ ꯑꯩ ꯅꯍꯥꯃꯨꯛ ꯁꯤꯗ ꯂꯥꯛꯄꯗꯣ
ꯍꯣꯏ ꯍꯣꯏ ꯍꯣꯏ
ꯑꯗꯨꯒꯤ ꯅꯨꯄꯥꯗꯣ ꯑꯗꯨ ꯅꯨꯄꯥꯅ ꯑꯗꯨꯝ ꯐꯕꯅꯦꯕ ꯒ꯭ꯌꯥꯟ ꯇꯥꯕꯅꯦꯕ
ꯑꯥ ꯑꯥ
ꯑꯩꯅ ꯂꯣꯏ ꯇꯧꯋꯦ ꯍꯥꯏꯕ ꯃꯣꯏ ꯂꯣꯏ ꯈꯪꯕꯅꯦꯕ ꯍꯣꯏ ꯏꯦ ꯏꯆꯦ ꯍꯣꯏꯁꯨ ꯑꯗꯨꯝ ꯈꯪꯕꯅꯤꯗ ꯑꯩꯅ ꯑꯗꯨꯝ ꯍꯧꯖꯤꯛ ꯏꯃꯨꯡꯗ ꯂꯣꯏ ꯇꯧꯋꯦ ꯍꯥꯏꯕꯀꯣ ꯂꯣꯏ ꯈꯪꯕꯅꯦ
ꯑꯗꯨꯅꯦꯕ ꯑꯗꯨꯁꯨ ꯎꯝ
ꯅꯍꯥꯟ ꯅꯍꯥꯟꯗꯨꯁꯨ ꯑꯃꯣ ꯏꯆꯦꯒ ꯏꯃꯥꯒ ꯆꯠꯄꯗꯣ
ꯑꯥ
ꯑꯗꯨꯁꯨ ꯄꯩꯁꯥ ꯑꯩꯅ ꯊꯥꯕꯅꯦꯕ ꯏꯆꯦ ꯏꯆꯦꯒꯤ ꯀꯩꯅꯣꯗ ꯑꯦꯀꯥꯎꯟꯗ ꯍꯥꯏꯇꯥꯔꯦꯀꯣ ꯑꯩꯅ ꯍꯥꯏꯕꯅꯦꯕ ꯏꯁꯥ ꯋꯥꯗ ꯀꯩꯅꯣ ꯇꯧꯔꯒꯗꯤ ꯍꯥꯏꯔꯛꯑꯣ ꯍꯥꯏꯔꯒ ꯍꯤꯗꯥꯡ ꯂꯩꯔꯒ ꯑꯩꯉꯣꯟꯗ ꯍꯥꯏꯔꯛꯑꯦ ꯍꯥꯏꯔꯒ ꯑꯩ ꯊꯥꯈꯤꯕꯅꯦꯕ
ꯑꯗꯨꯅꯦ ꯅꯪꯁꯨ ꯑꯗꯨꯝ ꯇꯧꯋꯦꯗꯅꯀꯣ ꯑꯋꯥꯠ ꯅꯨꯄꯥꯗꯣ ꯅꯣꯏ ꯏꯃꯨꯡꯒꯤ ꯅꯪ ꯈꯛ ꯇ ꯑꯗꯨꯝ ꯌꯦꯡꯉꯒ ꯂꯩꯔꯦꯕ ꯑꯗꯣ ꯍꯌꯦꯡꯋꯥꯏ ꯅꯅꯥꯎꯅ ꯅꯨꯄꯥꯁꯤꯡ ꯃꯥ ꯃꯥꯒꯤ ꯈꯪꯅ ꯆꯥꯅꯕ ꯂꯩꯔꯒ ꯎꯝ ꯌꯨꯝ ꯄꯥꯜꯂꯀꯥꯟꯗ ꯍꯌꯦꯡꯋꯥꯏ ꯅꯪ ꯈꯪꯕꯤꯗ꯭ꯔꯗꯤ ꯂꯣꯏꯔꯦꯗꯅ
ꯎꯝ ꯍꯣꯏ
ꯑꯗꯨꯁꯨ ꯀꯩꯅꯣꯅꯦꯗ ꯅꯨꯄꯤ ꯅꯨꯄꯤꯗꯨꯗ ꯂꯩꯌꯦꯗ ꯀꯣ ꯑꯐꯕ ꯅꯨꯄꯤꯗꯤ ꯑꯗꯨꯝ ꯅꯨꯡꯁꯤꯔꯒ ꯂꯩꯒꯅꯤ ꯑꯗꯨꯒ ꯀꯩꯅꯣ ꯈꯔ ꯇꯧꯕꯗꯤ ꯑꯗꯨꯝ ꯃꯌꯥꯝꯕꯁꯤꯡ ꯃꯅꯥꯎꯅꯨꯄꯥꯁꯤꯡ ꯃꯣꯏ ꯀꯩꯅꯣ ꯑꯗꯨꯝ ꯈꯟꯅꯍꯜꯂꯦꯗꯅ
ꯍ
ꯑꯗꯨꯗꯤ
ꯃꯥꯅꯦ ꯃꯥꯅꯦ ꯏꯃꯨꯡ ꯊꯉꯥꯏ ꯥꯏꯗꯣ
ꯑꯗꯨꯅꯦ ꯑꯗꯨꯅ ꯅꯣꯏꯁꯨ ꯐꯖꯅ ꯅꯅꯥꯎꯅ ꯅꯨꯄꯥꯁꯤꯡꯒꯤ ꯅꯨꯄꯤꯗꯣ ꯐꯖꯅ ꯑꯐ ꯑꯐꯕ ꯊꯤꯔꯣ ꯑꯩꯈꯣꯏꯁꯨ ꯂꯩꯕ ꯅꯨꯡꯉꯥꯏꯅꯤꯡꯗꯅ ꯑꯗꯨ ꯑꯣꯏꯔꯗꯤ ꯑꯐꯕ ꯃꯧ ꯂꯥꯛꯑꯗꯤ
ꯃꯥꯅꯤ ꯃꯥꯅꯤ ꯃꯥꯅꯤ ꯀꯨꯏ ꯆꯟꯅ ꯉꯥꯡꯉꯤꯁꯦ ꯌꯥꯝ ꯊꯤ ꯆꯨꯝꯃꯤ
ꯆꯥꯟꯅꯗ꯭ꯔꯗꯤ ꯅꯨꯄꯤꯁꯤꯡꯁꯨꯀꯣ ꯕꯦꯔꯥ ꯌꯥꯝ ꯇꯥꯑꯕꯅꯦꯕ ꯆꯥꯟꯅꯗ꯭ꯔꯗꯤ ꯂꯩꯕ ꯅꯨꯡꯉꯥꯏꯇꯕꯅꯦꯕ ꯑꯗꯨꯅꯦ ꯅꯨꯄꯤꯁꯤꯡꯗꯣ ꯃꯥꯧ ꯃꯧꯁꯤꯡꯗꯣ ꯆꯥꯟꯅꯗꯕꯒꯤꯅꯦꯕ ꯃꯌꯥꯝꯕ ꯃꯅꯥꯎꯅꯨꯄꯥꯁꯤꯡ ꯈꯟꯅꯍꯜꯂꯤꯗꯣ
ꯃꯥꯅꯦ ꯃꯥꯅꯦ ꯑꯩꯒꯤꯂꯣ ꯏ ꯂꯟ ꯇꯧꯅꯤ ꯏ ꯏꯅꯥꯎ ꯅꯨꯄꯥ ꯑꯗꯒꯤ ꯏꯃꯥ ꯕꯕꯥ ꯃꯤꯗꯤ ꯅꯨꯄꯤ ꯊꯤꯔꯒ ꯇꯣꯉꯥꯟꯅ ꯂꯩꯈ꯭ꯔꯒꯗꯤ ꯍꯣꯏ ꯃꯥ ꯕꯥ ꯑꯗꯨ ꯐꯖꯅ ꯌꯦꯡꯕꯤꯗꯦ ꯈꯣꯠꯇꯦ ꯇꯧꯕꯗꯣ ꯑꯩꯗꯤ ꯑꯗꯨ ꯅꯠꯇꯦꯗ ꯂꯨꯅ ꯂꯣꯏ ꯇꯧꯅꯤ ꯏꯅꯎ ꯅꯨꯄꯥꯍꯣꯏꯒꯤꯁꯨ ꯂꯣꯏ ꯇꯧ ꯇꯧꯅꯤꯗ ꯑꯩꯈꯣꯏ ꯑꯩꯈꯣꯏ ꯅꯨꯄꯤꯍꯣꯏꯒꯤ ꯏꯃꯨꯡ ꯑꯋꯥꯠ ꯑꯄꯥꯁꯨ ꯑꯩꯅ ꯉꯝꯕꯩ ꯆꯥꯡꯗꯣ ꯑꯗꯨꯝ ꯑꯋꯥꯪ ꯅꯪꯀꯥꯟꯗ ꯑꯩꯅꯗꯣ ꯂꯩꯕ ꯂꯩꯇꯕ ꯅꯠꯇꯦ
ꯑꯗꯨꯅꯦ
ꯑꯗꯣ ꯃꯇꯦꯡ ꯂꯣꯏ ꯄꯥꯡꯉꯦꯕ ꯑꯩꯅ
ꯂꯩꯇ꯭ꯔꯗꯤ ꯎꯄꯥꯏ ꯂꯩꯇꯦꯗꯅꯀꯣ ꯂꯩꯇ꯭ꯔꯁꯨ ꯑꯩꯒꯤ ꯑꯉꯝꯕꯒꯤ ꯆꯥꯡꯗꯀꯣ ꯑꯉꯝꯕꯩ ꯊꯥꯛꯇ ꯑꯗꯨ ꯃꯇꯦꯡ ꯄꯥꯡꯅꯦꯕ ꯑꯩꯗꯤ ꯑꯗꯨꯅꯦ ꯑꯩꯒꯤ ꯋꯥꯈꯜꯂꯣꯟꯁꯦ
ꯑꯩꯁꯨꯅꯦ ꯉꯁꯤ ꯏꯅꯥꯎꯅꯨꯄꯤꯗꯣ ꯐꯤꯒꯨꯝꯕ ꯂꯧꯅꯤꯡꯉꯦ ꯂꯨꯄꯥ ꯂꯤꯁꯤꯡ ꯑꯃ ꯀꯥꯞꯄ